ꯇꯥꯕ꯭ꯔꯥ ꯇꯥꯕ꯭ꯔꯣ ꯑꯣ ꯑꯩꯒꯤꯁꯦ ꯌꯥꯝ ꯂꯥꯡꯕ ꯄ꯭ꯔꯥ
ꯑꯣ ꯌꯥꯝ ꯀꯩꯅꯣ ꯇꯧꯕꯗꯤ ꯑꯣꯏꯗꯦ ꯏꯆꯦ
ꯑꯣ ꯑꯣ ꯑꯉꯥꯡ ꯕꯣꯔꯗꯤꯡꯒꯤ ꯂꯩꯌꯦꯕꯀꯣ ꯑꯗꯨꯢ ꯃꯈꯣꯟꯗꯣ ꯃꯣꯏꯗꯣ ꯊꯥꯗꯣꯛ ꯑꯩꯈꯣꯏꯒꯤ ꯂꯥꯡꯕ ꯃꯥꯟꯕ
ꯎꯝ ꯍꯣꯏ ꯆꯦꯗꯣ ꯀꯩꯅꯣꯝꯃ ꯍꯪꯒꯦ ꯇꯣꯏꯅꯤꯅꯦ ꯑꯃ ꯆꯤꯆꯦ ꯍꯣꯏꯔꯣꯝꯗꯅꯦ ꯑꯩꯈꯣꯏ ꯃꯦꯀꯞꯀꯨꯝꯕ ꯃꯦꯀꯞ ꯑꯥꯔ ꯇꯤꯁ ꯃꯈꯩꯗꯣ ꯑꯗꯣ ꯑꯃꯨꯛ ꯑꯃꯨꯛ ꯀꯦꯕꯗ ꯀꯌꯥꯃꯨꯛꯀ ꯂꯧꯅꯒꯦ
ꯁꯦ ꯃꯦꯀꯞꯀꯤꯁꯦ ꯃꯣꯏꯒꯤ ꯀꯩꯅꯣꯗꯣ ꯇꯧꯔꯤ ꯇꯧꯔꯤꯕ ꯃꯤꯗꯨꯒꯤꯁꯨ ꯃꯈꯥ ꯄꯣꯜꯂꯦ ꯑꯗꯨꯒ ꯆꯥꯎꯔꯥꯛꯄꯨ ꯑꯣꯏꯅ ꯍꯥꯏꯇꯥꯔꯦꯅꯦ ꯌꯥꯝꯐꯥꯎꯕ ꯃꯤ ꯃꯌꯥꯝ ꯂꯩꯇ꯭ꯔꯥ ꯑꯗꯨꯗꯨꯅ ꯂꯨꯄꯥ ꯂꯤꯁꯤꯡ ꯑꯋꯥꯟ ꯇꯥꯏꯝ ꯑꯃꯨꯛ ꯀꯦꯕꯗ ꯊ꯭ꯔꯤ ꯊꯥꯎꯖꯟ ꯂꯧꯕ ꯌꯥꯎꯏꯤ ꯊ꯭ꯔꯤ ꯊꯥꯎꯖꯟ ꯐꯥꯏꯚ ꯍꯟꯗ꯭ꯔꯦꯠ ꯂꯧꯕ ꯌꯥꯎꯋꯤ ꯑꯩ ꯃꯦꯀꯞ ꯇꯝ ꯅꯪ ꯈꯪꯕ꯭ꯔꯥ
ꯈꯪꯗꯦ ꯆꯦ ꯀꯅꯥꯗ
ꯑꯩꯗꯣ ꯌꯨꯝꯅꯥꯝ ꯃꯦꯀꯞ ꯑꯅ ꯇꯥꯔꯕ ꯔꯥꯁꯄ꯭ꯔꯤꯌꯥ ꯑꯥ ꯑ ꯍꯣ ꯍꯣꯏ ꯔꯥꯁꯄ꯭ꯔꯤꯌꯥꯗꯣ ꯍꯣꯏ ꯃꯉꯣꯟꯗ ꯇꯃꯨꯏꯕꯀꯣ
ꯎꯝ
ꯆꯍꯤ ꯇꯨ ꯊꯥꯎꯖꯟ ꯀꯩꯅꯣꯗ ꯇ꯭ꯋꯦꯟ ꯇꯤꯒ ꯇ꯭ꯔꯤ ꯁ꯭ꯋꯥꯏꯗ ꯇꯃꯕꯅꯦ ꯑꯗ ꯑꯩꯗꯣ ꯐꯖꯅ ꯀꯦꯕꯀꯣ ꯀꯦꯔꯦ ꯑꯗꯨꯒꯅꯦ ꯃꯦꯛꯀꯞꯁꯦ ꯀꯥꯟꯅꯩꯗꯤ ꯌꯥꯝ ꯈꯪꯕ ꯑꯩꯅ ꯄꯥꯝꯕꯒꯤ ꯇꯝꯕꯅꯦꯕ ꯄꯥꯝꯕꯅꯦ ꯍꯥꯏꯗꯤ ꯑꯩꯗꯣ ꯃꯦꯀꯞ ꯀꯦꯕꯁꯦ ꯌꯥꯝ ꯄꯥꯝꯃꯦꯕꯀꯣ ꯑꯉꯥꯡ ꯑꯣꯢꯗꯒꯤ ꯍꯧꯅ ꯑꯗꯨꯒꯤ ꯑꯩꯅ ꯏꯁꯥ ꯀꯦꯖꯅꯕꯅ ꯍꯥꯏꯗꯤ ꯍꯧꯖꯤꯛꯁꯦ ꯌꯦꯡꯉꯣꯅꯦ ꯕꯕꯤꯇꯥꯔꯥꯅꯤ ꯄꯩꯁꯥ ꯌꯥꯝ ꯆꯪꯉꯦꯀꯣ ꯀꯦꯕꯗ ꯂꯨꯍꯣꯡꯕ ꯆꯠꯄꯗ ꯑꯗꯨꯅꯦ ꯅꯣꯏ ꯂꯥꯏ ꯍꯔꯥꯎꯕꯗ ꯈꯦꯅꯩ ꯀꯩ ꯃꯌꯥꯝꯗꯣ ꯅꯣꯏ ꯎꯔꯕ ꯅꯠꯇ꯭ꯔꯥ ꯑꯗꯨꯗꯣ ꯑꯃꯃꯝ ꯅꯦꯛꯄꯗ ꯄꯩꯁꯥ ꯅꯠꯇ꯭ꯔꯥ ꯑꯗꯨꯒꯤ ꯑꯩꯗꯣ ꯂꯨꯍꯣꯡꯕ ꯆꯠ ꯆꯠꯄ ꯈꯨꯗꯤꯡꯒꯤ ꯀꯦꯍꯟꯕꯗ ꯀꯦꯍꯟꯕꯗ ꯁꯨꯝ ꯇꯤꯡꯕꯁꯨꯝ ꯇꯤꯡꯕ ꯄꯩꯁꯥꯁꯦ ꯑꯗꯗꯤ ꯁꯤꯗꯤ ꯁꯥꯎꯅꯤꯡ ꯁꯥꯎꯅꯤꯡꯗꯥꯅ ꯑꯩ ꯇꯝꯊꯣꯛꯑꯒꯦꯅ ꯇꯝꯊꯣꯛꯑꯦ ꯃꯇꯝꯗꯨꯗ ꯑꯩꯗꯣ ꯑꯥ ꯃꯥꯅ ꯉꯜꯂꯤꯉꯩ ꯃꯇꯝ ꯇꯝꯅꯤꯅ ꯇꯦꯟ ꯀꯦ ꯈꯛꯇꯪ ꯂꯧꯒꯤꯕ ꯑꯩ ꯇꯝꯕ
ꯎꯝ ꯃꯥꯗꯣ ꯃꯈꯨꯠꯁꯨ ꯌꯥꯝ ꯊꯤꯅ ꯅꯥꯜꯂꯦꯀꯣ ꯆꯦ ꯐꯖꯅ ꯅꯥꯜꯂꯦꯕ ꯍꯥꯏꯗꯤ ꯌꯥꯝ ꯎꯝ ꯌꯥꯝ ꯑꯦꯅꯦꯕꯜ ꯑꯣꯏꯔꯒꯅꯦ ꯃꯥꯅ ꯇꯧꯊꯣꯛꯔꯛꯄ ꯈꯨꯗꯤꯡꯃꯛꯇ ꯌꯥꯝ ꯄꯛꯆꯕꯗꯣ ꯃꯉꯣꯟꯗ ꯑꯣꯏꯌꯦ
ꯑꯣꯏꯕꯅꯦ ꯑꯣꯏꯕꯅꯦ ꯑꯩꯈꯣꯏꯁꯨ ꯑꯍꯥꯟꯕꯗꯅꯦꯀꯣ ꯃꯥꯁꯦ ꯐꯖꯕꯒꯤ ꯑꯩꯅ ꯃꯉꯣꯟꯗ ꯑꯝꯇꯪ ꯇꯝꯒꯦ ꯇꯝꯒꯦ ꯈꯜꯂꯒꯅꯦ ꯑꯁ ꯐꯪꯗꯕ ꯃꯥꯁꯤꯠꯁꯦ ꯑꯗꯨꯒ ꯑꯩꯅ ꯂꯥꯁꯇꯗꯤ ꯈꯣꯏꯆꯦ ꯃꯃꯥꯟꯅꯕꯤ ꯕꯤ ꯑꯃꯥ ꯂꯩꯏꯌꯦ ꯃꯉꯣꯟꯗ ꯍꯥꯏꯅꯔꯒ ꯆꯪꯉꯦ ꯆꯪ ꯀꯥꯜꯂꯥ ꯇꯝꯃꯦ ꯇꯝꯃꯨꯔꯥ ꯀꯥꯟꯗꯗꯤ ꯑꯩ ꯑꯍꯥꯟꯕ ꯇꯝꯕ ꯍꯧꯔꯛꯄꯒꯤ ꯌꯥꯝꯅ ꯑꯩꯁꯦ ꯃꯦꯀꯞꯁꯦ ꯆꯠꯂꯦꯕꯀꯣꯗ ꯇꯝꯕ ꯂꯣꯏꯔꯛꯄ ꯀꯥꯟꯁꯤꯗ ꯏꯃꯥꯟꯅꯕꯤ ꯃꯌꯥꯝꯁꯦ ꯀꯦꯌꯨ ꯀꯦꯌꯨ ꯀꯦꯌꯣꯅꯅꯦ ꯄꯪꯂꯥꯛ ꯂꯛꯇ ꯂꯥꯛꯑꯦꯅꯦ ꯈꯪꯕ꯭ꯔꯥ ꯅꯣꯡꯃꯗ ꯃꯦꯀꯞ ꯃꯉꯥ ꯇꯔꯨꯛꯇꯩꯒ ꯀꯦꯀꯠꯂꯛꯑꯕꯅꯦ ꯑꯩꯁꯦ ꯂꯨꯍꯣꯡꯕꯒꯤ ꯆꯠꯄꯗ ꯑꯗꯣ ꯑꯩ ꯈꯨꯗꯥꯡꯒꯁꯦ ꯁꯤꯗꯩꯌꯦꯕ ꯈꯪꯉꯥꯕ ꯍꯥꯏꯗꯤ ꯃꯣꯏꯅ ꯇꯧꯔꯤꯗꯨꯁꯨ ꯑꯋꯥꯕ ꯐꯕꯅꯦꯕ ꯀꯣ ꯑꯗꯨꯒ ꯑꯗꯨꯗꯒꯤ ꯍꯥꯏꯗꯤ ꯑꯩꯒꯤ ꯁꯤꯟꯐꯝꯗꯨꯒ ꯍꯥꯏꯗꯤ ꯑꯩꯅ ꯄ꯭ꯔꯣꯐꯦꯁꯅꯦꯜ ꯑꯣꯏꯅ ꯆꯠꯀꯦ ꯈꯟꯗꯕꯅꯤꯅꯀꯣ ꯉꯝꯃꯛꯇꯦꯕ ꯁꯦꯡꯅ ꯍꯥꯏꯔꯒ ꯂꯥꯏꯔꯤꯛ ꯇꯝꯕꯒꯤ ꯂꯥꯏꯔꯤꯛ ꯇꯝꯃꯦ ꯕꯠ ꯀꯟꯅ ꯇꯝꯈꯠꯂꯛꯑꯦ ꯑꯗꯨꯗꯅ ꯃꯦꯀꯞ ꯆꯠ ꯂꯩ ꯉꯝꯄꯣꯠꯇꯦ ꯑꯗꯨꯒꯤ ꯇꯥꯏꯃꯤꯡꯗꯨꯣ ꯇꯧꯁꯤꯜꯂꯛꯄ ꯑꯗꯒꯤ ꯑꯩꯅ ꯑꯩ ꯆꯠꯄ ꯉꯝꯗ꯭ꯔꯦ ꯉꯝꯗ꯭ꯔꯦ ꯍꯥꯏꯔꯒ ꯑꯗꯨꯝ ꯍꯥꯏꯗꯣꯛꯑꯦꯅ ꯈꯥꯏꯗꯣꯛꯄꯗꯒꯤ ꯃꯌꯥꯝꯅ ꯍꯪꯉꯛꯑꯦ ꯁꯪꯕ ꯀꯥꯟꯗ ꯅꯣꯡꯐꯥꯗꯣꯛꯑꯒ ꯀꯦꯕꯤꯌꯦꯕ ꯅꯣꯡꯐꯥꯗꯣꯛꯒ ꯍꯥꯏꯔꯛꯄ ꯑꯩꯅ ꯇꯥꯏꯃꯤꯡ ꯌꯦꯡꯉꯒ ꯑꯗꯨꯕꯨ ꯑꯩꯅ ꯕꯦꯠ ꯇꯝꯃꯤꯉꯩꯗꯩ ꯑꯩꯈꯣꯏꯒꯤ ꯕꯦꯠꯀꯤ ꯋꯤꯛ ꯇꯧꯕꯗꯣ ꯑꯦ꯭ꯌꯨ ꯋꯤꯛ ꯇꯧꯕꯗꯣ ꯑꯗꯨꯒꯤꯖ ꯃꯣꯏꯒꯤ ꯃꯦꯀꯞ ꯃꯌꯥꯝꯁꯦ ꯑꯩꯅ ꯇꯧꯕꯅꯦ ꯃꯤ ꯍꯦꯛꯇ ꯂꯣꯏꯃꯛ ꯑꯩꯉꯣꯟꯗ ꯑꯗꯨ ꯑꯣꯏꯅ ꯅꯦꯛꯁꯜꯂꯛꯇꯅ ꯈꯪꯉꯕ ꯃꯣꯏ ꯃꯁꯦ ꯅꯨꯄꯥꯗꯒꯤ ꯅꯨꯄꯤꯗꯒꯤ ꯂꯣꯏ ꯇꯧꯔꯤꯅꯦ ꯍꯥꯏꯕ ꯖꯒꯣꯏꯒꯤ ꯍꯥꯎ ꯖꯒꯣꯏꯒꯤ ꯄꯨꯡ ꯅꯣꯏꯒꯤ ꯑꯃ ꯀꯩ ꯍꯥꯏꯒꯦ ꯑꯃ ꯑꯣꯀꯦꯁꯇꯥꯔ ꯍꯥꯏꯕ꯭ꯔꯥ ꯑꯃ ꯌꯩꯕꯤ ꯑꯃ ꯇꯧꯕꯤꯗꯣ ꯑꯥ ꯑꯥ ꯑꯗꯨꯒꯤ ꯑꯩꯅ ꯂꯣꯏ ꯇꯧꯗꯣꯏꯅꯦꯕ ꯃꯤꯈꯛꯁꯦ ꯑꯗꯣ ꯍꯣꯏ ꯄꯩꯁꯥꯕꯨꯗꯤ ꯑꯗꯨꯝꯣꯏꯅ ꯑꯩꯒꯤ ꯈꯔꯉꯒ ꯑꯗꯨꯝ ꯃꯣꯏꯅ ꯄꯤꯌꯦꯕꯀꯣ ꯑꯗ ꯑꯩꯅ ꯏꯃꯥꯟꯅꯕꯤ ꯏꯃꯥꯟꯅꯕꯅꯤꯅ ꯌꯥꯝꯗꯤ ꯂꯧꯗꯕꯀꯣ
ꯍꯣꯏ ꯑꯗꯨꯁꯨ ꯋꯥꯗꯤ ꯋꯥꯔꯝꯅꯤꯌꯦ
ꯑꯩꯅ ꯋꯥꯕꯤꯅꯤ ꯈꯪꯉꯕ ꯑꯗꯣ ꯑꯩꯅ ꯍꯥꯏꯔꯦ ꯑꯩꯈꯣꯏ ꯃꯍꯣꯏꯅ ꯅꯪ ꯑ ꯅꯪ ꯋꯥꯒꯗꯕ ꯑꯣꯏꯇꯥꯔꯗꯤꯕꯦꯝꯃ ꯇꯣꯛꯑꯗ ꯁꯤ ꯊꯕꯛꯁꯦ ꯍꯥꯏꯕ ꯑꯗꯨꯕꯨ ꯕꯕꯤꯇꯥꯔꯥꯅꯤ ꯁꯤꯒꯤ ꯀꯥꯟꯅꯕ ꯑ ꯑꯃꯅ ꯏꯁꯥ ꯍꯩꯖꯍꯧꯔꯦ ꯑꯗꯨꯒ ꯏꯁꯥꯅ ꯏꯁꯥꯅ ꯇꯞꯅ ꯇꯧꯕ ꯍꯩꯖꯍꯔꯦ ꯍꯧꯖꯤ ꯍꯧꯖꯤꯛ ꯑꯩ ꯀꯩꯅꯣꯝꯇ ꯆꯠꯀꯦ ꯍꯥꯏꯕꯗ ꯂꯨꯍꯣꯡꯕ ꯆꯠꯀꯦ ꯍꯥꯏꯕꯗ ꯑꯩ ꯃꯤꯉꯣꯟ ꯀꯩꯍꯟꯗ꯭ꯔꯦꯕ ꯁꯥꯅ ꯑꯗꯨꯝ ꯀꯦꯖꯩꯌꯦꯕ ꯎ ꯏꯃꯥ ꯑꯣꯏꯒꯤ ꯑꯣꯏꯔꯦ ꯏꯆꯦ ꯍꯣꯢꯒꯤ ꯒꯤ ꯑꯣꯏꯔꯣ ꯑꯗꯨꯝ ꯀꯦꯑꯕ ꯑꯗꯣ ꯑꯈꯪꯕ ꯃꯤꯅ ꯅꯣꯡ ꯐꯥꯗꯣ ꯑꯩꯉꯣꯟꯗ ꯀꯦꯒꯦ ꯈꯣꯠꯀꯦꯅ ꯂꯥꯛꯑꯦꯕꯀꯣ ꯑꯗꯨꯕꯨ ꯑꯩꯅ ꯁꯪꯕ ꯇꯥꯏꯃꯤꯡ ꯑꯣꯏꯔꯒꯅ ꯀꯦꯕꯤꯔꯦ ꯁꯪꯗꯕ ꯇꯥꯏꯃꯤꯡ ꯑꯣꯏꯔꯒꯅ ꯀꯦꯗ꯭ꯔꯦ ꯑꯗꯨꯃꯥꯏꯅ ꯇꯧꯋꯦ ꯑꯗꯣ ꯍꯧꯖꯤꯛꯀꯤ ꯌꯨꯝꯅꯥꯝ ꯃꯦꯀꯞꯇꯣ ꯃꯥꯁꯦ ꯌꯥꯝꯅ ꯐꯖꯩ ꯌꯦꯡꯕ ꯌꯥꯝ ꯅꯨꯡꯉꯥꯏ ꯃꯥꯒꯤ ꯏꯁꯀꯤꯟ ꯀꯦꯌꯔ ꯔꯨꯇꯤꯟ ꯃꯥꯅ ꯐꯖꯅ ꯇꯥꯛꯏ ꯃꯦꯀꯞ ꯍꯥꯏꯕ ꯋꯥꯅꯤ ꯍꯧꯖꯤꯛ ꯌꯥꯝ ꯊꯤ ꯀꯥꯟꯅꯔꯦꯕ
ꯃꯥꯅꯦ ꯑꯩꯈꯣꯏꯁꯨ ꯈꯜꯂꯤꯅꯦ ꯑꯁ ꯍꯧꯖꯤꯛ ꯃꯦꯀꯞ ꯑꯥꯔꯇꯤꯁ ꯃꯈꯩꯅ ꯇꯥꯜꯂꯤꯁꯦ ꯄ꯭ꯔꯣꯐꯦꯁꯔ ꯑꯝꯗ ꯍꯦꯟꯕꯅꯤꯁꯦ ꯊꯥꯖꯔꯣꯏ ꯃꯣꯏꯒꯤꯅ ꯍꯥꯏꯗꯤ ꯃꯣꯏꯗ ꯀꯩꯅꯣ ꯇꯧꯁꯤꯅ ꯃꯣꯏꯒꯤ ꯁꯤꯖꯜꯂꯌꯦꯅ ꯍꯥꯏꯕꯗꯣ ꯑꯗꯨ ꯈꯛꯇꯪꯅꯦꯕ ꯁꯤꯖꯟ ꯂꯩꯕꯗ ꯑꯃꯈꯛꯇꯪꯅꯦꯕ ꯑꯗꯨ ꯅꯠꯇꯕ ꯑꯣꯏꯔꯗꯤ ꯃꯣꯏꯅ ꯇꯥꯜꯜꯂꯤꯦꯕ ꯈꯨꯇꯥꯟꯁꯦ ꯂꯣꯏꯔꯦ ꯑꯔꯣꯏꯕꯤꯗꯅꯤ ꯀꯩꯅꯣ ꯁꯦ ꯄ꯭ꯔꯣꯐꯦꯁꯔꯒꯗꯤ ꯑꯥꯗ ꯂꯩꯍꯧꯔꯦ
ꯑꯗꯨ ꯌꯦꯡꯉꯨꯅꯦ ꯈꯨꯔꯥꯏꯗ ꯖꯦꯅꯤ ꯄꯥꯔꯂꯔꯅ ꯑꯃꯈꯛ ꯂꯩꯔꯝꯃꯤ ꯅꯠꯇ꯭ꯔꯥ ꯉꯜꯂꯤꯉꯩ ꯃꯇꯝꯗ ꯅꯤ ꯖꯤꯅꯤ ꯅꯤꯅ ꯍꯧꯖꯤꯛꯇꯤ ꯑꯦ ꯑꯠꯇ ꯃꯦꯀꯞ ꯑꯥꯔꯇꯤꯁꯁꯦ ꯀꯩꯅꯣ
ꯃꯌꯥꯝ ꯊꯣꯏ ꯍꯥꯏꯕ ꯑꯗꯒꯤ ꯍꯧꯖꯤꯛꯅ ꯑꯃꯨꯛꯀ ꯈꯨꯠ ꯅꯥꯟꯕꯁꯨ ꯇꯥꯟꯅꯔꯦꯗꯅ
ꯈꯨꯟ ꯅꯥꯟꯕ ꯇꯥꯅꯔꯛꯑꯦ ꯑꯥ ꯑꯗꯒꯤ ꯐꯖꯕ ꯇꯥꯅꯔꯛꯑꯦ ꯑꯗꯨꯏ ꯃꯊꯛꯇ ꯌꯦꯡꯉꯣꯅꯦ ꯕꯄꯤ ꯇꯔꯥꯅꯤ ꯃꯦꯛ ꯀꯞ ꯇꯧꯕ ꯍꯥꯏꯁꯦ ꯃꯤꯅꯗꯤ ꯍꯥꯏꯅꯦꯕ ꯐꯥꯎꯟꯗꯦꯁꯟ ꯑꯃ ꯇꯩꯁꯟꯕ ꯃꯥꯜꯅꯦꯕ ꯄꯪꯇꯩꯩ ꯇꯩꯁꯟꯕ ꯅꯠꯇꯦꯕ ꯃꯥꯒꯤ ꯆꯥꯟꯅꯕ ꯏꯁꯀꯤꯟ ꯇꯣꯟꯗꯨꯒ ꯆꯥꯟꯅꯕ ꯑꯗꯒꯤ ꯃꯦꯀꯞ ꯇꯤꯞ ꯆꯨꯕꯥꯎꯇ ꯂꯤꯞ ꯃꯆꯨꯖꯤꯒꯅꯦ ꯃꯥꯒꯤ ꯃꯤꯒꯤ ꯏꯁꯀꯤꯟꯗꯨꯒ ꯂꯤꯞ ꯑꯃ ꯀꯂꯔ ꯁꯪꯕꯀꯥꯟꯗ ꯆꯥꯟꯅꯗꯕ ꯂꯩꯌꯦꯕ ꯀꯟꯇ꯭ꯔꯥꯁ ꯆꯠꯂꯛꯄ ꯕꯛ ꯂꯥꯎꯅ ꯊꯤꯖꯤꯟꯈꯤꯕ ꯑꯥ ꯑꯗꯨꯒꯨꯝꯕ ꯂꯣꯏ ꯌꯦꯡꯉꯤꯅꯦꯕ ꯊꯥꯕ ꯃꯇꯝꯗ ꯇꯔꯥꯏ ꯇꯔꯥꯏꯅ ꯀꯦꯕ ꯅꯠꯇꯦ ꯈꯪꯉꯕ
ꯃꯥꯅꯤ
ꯁꯦꯠ ꯊꯥꯕꯗ ꯀꯩꯅꯣ ꯊꯥꯕ ꯊꯥꯗꯕ ꯃꯤ ꯃꯃꯥꯏ ꯁꯨꯃꯥꯏ ꯄꯤꯛꯑꯒꯅ ꯁꯨꯃꯥꯏ ꯄꯤꯛꯑꯒꯅ ꯁꯨꯃꯥꯏ ꯊꯥꯕ ꯑꯗ ꯀꯣꯟꯇꯨꯔ ꯄꯤꯕꯗ ꯁꯨꯃꯥꯏꯅ ꯄꯤꯕ ꯀꯥꯏꯅ ꯂꯣꯏ ꯂꯩꯌꯦꯕ
ꯍꯣꯏ ꯑꯗꯨꯅꯦ ꯑꯗꯨ ꯃꯌꯥꯝ ꯑꯗꯨꯗꯗꯤ ꯃꯣꯏꯅ ꯂꯧꯔꯤꯁꯤꯁꯨ ꯑꯩꯈꯣꯏꯅꯗꯤ ꯌꯥꯝꯃꯦ ꯈꯟꯕ ꯋꯥꯅꯦꯕ ꯁꯤꯖꯤꯟꯅꯔꯤꯕ ꯄꯣꯠꯇꯣ ꯅꯞꯇꯕꯗꯤ ꯌꯥꯗꯦꯗꯅ ꯃꯗꯤ ꯅꯞꯇꯕꯤꯗ ꯑꯗꯨꯝ ꯊꯥꯗꯣꯛꯂꯛꯄ ꯌꯥꯕ ꯅꯠꯇꯕꯅꯤꯅ
ꯍꯣꯏ ꯄꯩꯁꯥꯗ ꯌꯥꯝꯃꯦ ꯍꯥꯏꯗ꯭ꯔꯥ ꯁꯣꯝ ꯅꯥꯀꯟꯗ ꯌꯦꯡꯉꯣ ꯅꯆꯦꯅꯅꯦ ꯄ꯭ꯔꯗꯛ ꯂꯩꯕꯗꯅꯦ ꯂꯨꯄꯥ ꯂꯥꯛ ꯑꯃꯍꯦꯂꯦꯕ ꯄ꯭ꯔꯗꯛ ꯂꯩꯕꯗ ꯃꯦꯀꯞ ꯇꯝꯕꯒꯤ ꯀꯩꯅꯣ ꯍꯥꯏꯀꯥꯟꯗ ꯌꯦꯡꯉꯨ ꯂꯤꯞ ꯂꯥꯏꯅꯔꯗꯣ ꯂꯤꯞ ꯂꯥꯏꯅꯔꯁꯦ ꯑꯃ ꯈꯛꯇꯂꯨꯄꯥ ꯆꯥꯇ꯭ꯔꯨꯛ ꯌꯥꯡꯈꯩ ꯄꯤꯕꯀꯣ ꯑꯗꯨꯗꯣ ꯑꯩꯅ ꯂꯤꯞ ꯂꯥꯢꯅꯔ ꯇꯔꯨꯛ ꯂꯩꯔꯛꯏꯅꯦꯕ ꯑ ꯂꯤꯞ ꯂꯤꯁꯇꯤꯞ ꯅꯠꯇꯦꯀꯣ ꯃ ꯃꯄꯥꯟ ꯁꯪꯅꯕꯗꯣ ꯑꯥ ꯑꯗꯨꯗ ꯆꯥꯇ꯭ꯔꯨꯛ ꯌꯥꯡ ꯑꯩꯩꯁꯦ ꯇꯔꯨꯛ ꯂꯩꯔꯛꯏꯅꯤ ꯃꯈꯟ ꯃꯈꯟ ꯃꯆꯨ ꯃꯆꯨꯒꯤ ꯑꯗꯒꯤ ꯄ꯭ꯂꯁ ꯐꯥꯎꯗꯦꯁꯟ ꯁꯟꯗ ꯀꯌꯥꯅꯣ ꯂꯤꯁꯤꯡ ꯑꯍꯨꯝ ꯃꯔꯤ ꯄꯤꯔꯦ ꯑꯍꯣꯡꯕ ꯊꯥꯖꯤꯜꯂꯗꯤ ꯃꯤꯗꯣ ꯁ꯭ꯀꯤꯟ ꯀꯩꯅꯣ ꯊꯣꯛꯂꯛꯑꯅꯤ ꯏꯔꯤꯇꯦꯁꯟ ꯊꯣꯛꯂꯛꯑ ꯍꯥꯀꯠꯆꯕꯤ ꯈꯣꯠꯆꯕꯤ ꯇꯧꯔꯛꯑꯅꯤ ꯑꯗꯩ ꯐꯥꯎꯟꯗꯦꯁꯟ ꯑꯥ ꯐꯥꯎꯟꯗꯦꯁꯟ ꯑꯃꯈꯛ ꯎꯕꯁꯨ ꯌꯥꯗꯦ ꯃꯤ ꯏꯁꯀꯤꯟꯗꯨꯅ ꯃꯨꯁꯤꯟꯃꯨꯕ ꯑꯣꯏꯔꯒ ꯑꯩꯅ ꯉꯧꯁꯣꯛ ꯉꯧꯕ ꯐꯥꯎꯟꯗꯦꯁꯟ ꯄꯨꯕꯥ ꯌꯥꯕ꯭ꯔꯥ
ꯎꯝ
ꯆꯨꯝꯗ꯭ꯔꯥ ꯑꯩꯅ ꯍꯥꯏꯁꯦ ꯑꯗꯣ ꯃꯣꯏꯅꯗꯤ ꯃꯆꯦꯠ ꯃꯆꯦꯠ ꯌꯦꯛꯈꯤꯕꯅꯦ ꯍꯥꯏꯕ ꯂꯤꯁꯇꯤꯞ ꯑꯃꯗ ꯑꯩꯅ ꯍꯥꯏꯁꯤꯅꯦ ꯂꯤꯁꯤꯡ ꯑꯃꯒ ꯆꯍꯨꯝ ꯄꯤ ꯑꯇꯥꯡꯕꯗꯣ ꯁꯪꯉꯣ ꯍꯥꯏꯌꯦ ꯅꯨꯡꯉꯥꯏꯕꯗꯣ ꯈꯪꯕꯒꯤ ꯑꯩꯅꯅꯦ ꯂꯨꯄꯥ ꯆꯥꯇ꯭ꯔꯨꯛ ꯄꯤꯕ ꯑꯃ ꯇꯩꯕ ꯅꯨꯡꯉꯥꯏꯇꯦꯌꯦ ꯑꯗꯨꯒ ꯂꯤꯁꯤꯡ ꯑꯃ ꯆꯍꯨꯝ ꯄꯤꯕꯗ ꯇꯩꯔꯥ ꯀꯥꯟꯗ ꯁꯤ ꯑꯣꯏ ꯇꯩꯕꯤꯌꯣ ꯅꯨꯡꯉꯥꯏꯌꯦ ꯍꯥꯏꯗꯤ ꯌꯦꯡꯉꯣꯕ ꯀ꯭ꯂꯥꯏꯟꯗꯨꯅ ꯄꯥꯝꯃꯤꯗꯨꯁꯨ ꯈꯜꯂꯣꯗꯅ ꯑꯗꯣ ꯑꯩꯅ ꯍꯥꯏꯕ ꯅꯪꯅ ꯅꯨꯡꯉꯥꯏꯔꯤꯁꯦ ꯇꯥꯡꯕꯒꯤꯅꯦ ꯍꯥꯏꯗꯣꯏꯅꯦꯕ
ꯃꯥꯅꯦ ꯑꯗꯨ ꯅꯠꯇ꯭ꯔꯗꯤ ꯌꯥꯁꯨ ꯑꯃꯨꯛ ꯌꯥꯗꯦꯗꯅ
ꯃꯥꯅꯦ ꯃꯥꯅꯦ ꯑꯗꯨ ꯃꯌꯥꯝꯗꯣ ꯈꯪꯕꯩꯅꯦ ꯑꯗꯨ ꯅꯣꯏꯁꯨꯀꯣ ꯍꯥꯏꯖꯕ ꯋꯥꯅꯤ ꯍꯌꯦꯡꯋꯥꯏ ꯁꯪꯉꯀꯥꯟꯗꯅꯦ ꯅꯁꯥꯒꯤ ꯃꯦꯀꯞ ꯇꯧꯖꯅꯕ ꯀ꯭ꯂꯥꯁ ꯈꯛꯇꯪ ꯌꯥꯎꯊꯣꯛꯑꯣꯕ ꯂꯨꯄꯥ ꯀꯩꯅꯣ ꯍꯞꯇꯥ ꯑꯃ ꯀꯩ ꯑꯃ ꯇꯧꯕꯅꯦꯕ ꯀꯣꯔꯁ ꯑꯗꯨꯝ ꯑꯗꯨ ꯑꯣꯏꯇꯥꯔꯗꯤ ꯅꯣꯏ ꯅꯁꯥꯒꯤ ꯃꯦꯀꯞ ꯈꯛꯇꯪ ꯇꯧꯖ ꯌꯥꯏ ꯄꯩꯁꯥ ꯇꯤꯡꯍꯟꯗ꯭ꯔꯁꯨ ꯌꯥꯔꯦ ꯃꯤꯉꯣꯟꯗ
ꯌꯥꯔꯦ ꯑꯗꯒꯤ ꯌꯥꯝ ꯇꯣꯏꯅꯁꯨ ꯑꯗꯨꯝ ꯆꯠꯂꯛꯗꯕꯅꯦꯕ ꯑꯩꯈꯣꯏ ꯆꯍꯤ ꯃꯇꯥꯡꯁꯤꯅꯗꯤ ꯂꯤꯠꯄ ꯌꯥꯗ꯭ꯔꯕꯅꯦꯕ ꯑꯉꯥꯡ ꯃꯆꯥ ꯅꯠꯇꯕꯅꯤꯅ ꯆꯦ ꯕꯥꯇꯣꯟꯕꯨ ꯂꯥꯛꯑꯗꯤ ꯆꯠꯂꯗꯕꯅꯦꯕ
ꯃꯥꯅꯦ ꯂꯨꯍꯣꯡ ꯈꯣꯡꯗꯣꯡꯕ ꯇꯧꯔꯛꯄ ꯀꯥꯟꯗ ꯅꯁꯥꯅ ꯀꯦꯖꯔꯗꯤ ꯌꯥꯏꯔꯦꯗꯅ
ꯑꯗꯨꯅꯦ ꯁꯨꯝ ꯍꯧꯖꯤꯛ ꯃꯦꯀꯞ ꯑꯥꯔꯇꯤꯁ ꯃꯈꯩꯁꯦ ꯐꯖꯅ ꯇꯥꯟꯖꯔꯕ ꯃꯣꯏ ꯑ ꯃꯣꯏꯅ ꯇꯥꯟꯕꯗꯣ ꯃꯣꯏꯒꯤ ꯀꯩꯅꯣꯅꯦꯕ ꯍꯥꯔꯠ ꯋꯥꯔꯛꯅꯦ ꯍꯥꯏꯔꯁꯨ ꯌꯥꯏꯌꯦꯕ ꯆꯦ ꯍꯥꯏꯗꯤ ꯑꯩꯈꯣꯏꯅ ꯑꯗꯨꯗ ꯎꯁꯜꯂꯨꯕꯒꯤ ꯃꯊꯧꯗꯤ ꯇꯥꯗꯦꯕ ꯃꯤ ꯄ꯭ꯔꯣꯐꯦꯁꯔ ꯑꯃꯁꯨ ꯄꯨꯡ ꯑꯃ ꯋꯥ ꯑꯃꯈꯛ ꯉꯥꯡꯖꯕꯒꯤ ꯂꯨꯄꯥ ꯂꯤꯁꯤꯡ ꯑꯍꯨꯝ ꯃꯔꯤ ꯑꯗꯨꯝ
ꯇꯥꯜꯂꯤꯅꯤ ꯇꯥꯜꯂꯤꯅꯤ ꯇꯥꯜꯂꯤꯅꯤ ꯎꯝ ꯎꯝ ꯎꯝ ꯑꯗꯣ ꯍꯧꯖꯤꯛꯇꯤ ꯃꯃꯟꯗꯣ ꯌꯦꯡꯉꯨꯅꯦ ꯋꯥꯒꯩ ꯀꯦꯔꯅꯤꯗꯅ ꯂꯨꯄꯥ ꯆꯧꯉꯥ ꯄꯤꯒꯦ ꯍꯥꯏꯔꯛ ꯑꯅꯤ ꯋꯥ ꯆꯧꯉꯥꯕꯨ ꯐꯔꯦꯅꯦ ꯆꯍꯨꯝ ꯄꯤꯒꯦ ꯍꯥꯏ
ꯄ꯭ꯔꯗꯛꯇꯣ ꯄ꯭ꯔꯗꯛꯇꯣ ꯑꯗꯨꯗ ꯗꯤ ꯑꯃꯨꯛ ꯌꯥꯗꯦꯗꯅ
ꯑꯗ ꯃꯌꯥꯝꯅ ꯍꯥꯏꯗꯣ ꯂꯤꯁꯇꯤꯞ ꯑꯃꯒꯤ ꯃꯃꯜ ꯍꯟꯖꯤꯟꯗꯦꯅ ꯍꯥꯏꯗꯣ ꯃꯤꯝꯁ ꯀꯌꯥꯝ ꯄꯨꯊꯣꯛꯇ꯭ꯔꯥ ꯑ ꯆꯥꯝꯉꯥꯒꯤꯅ ꯑꯁꯤ ꯏꯅꯤ ꯂꯤꯁꯤꯡꯒꯤꯅꯦ ꯁꯤꯅꯤꯅ ꯑꯗꯨ ꯆꯨꯝꯗꯣꯏꯅꯦꯕ ꯈꯪꯉꯕ ꯑꯗꯨꯅꯦ ꯈꯪꯗꯦ ꯆꯨꯝꯅ ꯑ ꯑꯇꯩ ꯑꯇꯩ ꯂꯣꯏꯇꯣꯛꯈ꯭ꯔꯒ ꯏꯁꯥ ꯀꯦꯖꯔꯒ ꯅꯣꯡ ꯐꯥꯗꯣꯛ ꯆꯠꯄꯒꯤꯀꯣ ꯍꯩꯖꯤꯜꯍꯧꯕ ꯁꯤꯃꯇꯪꯗꯤ ꯀꯥꯟꯅꯩ ꯑꯗꯣ ꯑꯩꯁꯨ ꯔꯦ ꯆꯠꯄ ꯉꯝꯗꯕꯅꯤꯅ ꯇꯝꯃꯣ ꯇꯝꯃꯣ ꯍꯞꯇꯥ ꯑꯃ ꯀꯩ ꯑꯃ ꯇꯝꯕꯗꯅꯦ ꯅꯣꯏ ꯁꯦꯜ ꯃꯦꯀꯞꯇꯤ ꯑꯗꯨꯝ ꯍꯩꯖꯔꯅꯤ ꯑꯗꯣꯅꯦꯗ
ꯑꯩꯁꯨ ꯑꯗꯨꯗꯣ ꯈꯜꯂꯦꯅꯦ ꯍꯥꯏꯗꯤ ꯂꯨꯍꯣꯡꯕ ꯑꯃ ꯆꯠꯄꯒꯤ ꯑꯗꯨ ꯏꯚꯟ ꯄꯩꯁꯥꯗꯨꯒꯤꯗꯪ ꯅꯠꯇꯅ ꯃꯤ ꯁꯪꯗꯕꯁꯨ ꯑꯗꯨꯝ ꯌꯥꯎꯔꯛꯏꯗꯅ ꯌꯥꯎꯔꯛꯑꯀꯥꯟꯗꯗꯤ ꯑꯩ ꯑꯉꯥꯎꯕꯤ ꯁꯥꯔꯒ ꯃꯤ ꯃꯌꯥꯝ ꯀꯦꯟꯅꯔꯒ ꯑꯩ ꯊꯅ ꯇꯣꯉꯥꯟꯅ ꯇꯥꯔꯒ ꯑꯩꯗꯤ ꯌꯥꯝ ꯀꯦꯟꯅꯤꯡꯗ꯭ꯔꯤꯅꯤꯅ ꯍꯥꯏꯔꯦ ꯆꯠꯄꯗꯁꯨ ꯀꯩꯁꯨ ꯂꯦꯝꯕꯗꯤ ꯅꯠꯇꯦ ꯐꯖꯕ ꯊꯤꯕ ꯑꯗꯨꯅ ꯑꯩ ꯂꯥꯏꯕꯛꯇ ꯂꯩꯔꯦ ꯊꯤꯅ ꯄꯣꯛꯑꯝꯃꯕꯅꯤꯅ ꯊꯤꯕ ꯐꯖꯕꯗꯨꯗꯤ ꯅꯣꯡꯃꯗꯨꯒꯤ ꯂꯥꯏꯕꯛꯅꯤ ꯈꯟꯗꯣꯛꯈ꯭ꯔꯁꯨ ꯑꯦꯠꯂꯤꯁ ꯑꯩ ꯀꯦꯗꯕꯗꯤ ꯌꯥꯗꯕꯗꯣ ꯀꯝꯄꯜꯁꯔꯤ ꯑꯣꯏꯕꯗꯣ ꯑꯗꯨꯅꯤꯗ
ꯀꯦꯒꯟꯗꯕꯅꯦꯅ ꯀꯦꯗꯅ ꯆꯠꯂꯨ ꯌꯥ ꯕ꯭ꯔꯥꯕ ꯆꯨꯝꯗ꯭ꯔꯥ ꯑꯥ ꯑꯥ ꯑꯇꯩ ꯑꯇꯩ ꯃꯇꯝꯗꯗꯤ ꯀꯦꯗ꯭ꯔꯥꯁꯨ ꯀꯅꯥꯝꯇꯅ ꯀꯩꯝ ꯍꯥꯏꯔꯣꯏ ꯍꯥꯏꯕ ꯕꯕꯤꯇꯥꯔꯥꯅꯤ ꯂꯨꯍꯣꯡꯐꯝꯝꯗ ꯆꯠꯂꯒ ꯑꯩꯅ ꯏꯆꯝ ꯆꯝꯃꯒ ꯆꯠꯂꯨ ꯌꯥꯄꯣꯠꯇꯦꯕ ꯑꯗꯨꯅꯤꯗ ꯑꯗꯨꯒꯝꯕ ꯑꯃ ꯂꯩ
ꯑꯗꯨꯗ ꯑꯩꯁꯨ ꯑꯗꯨ ꯈꯟꯗꯣꯏꯅꯦ ꯑꯩꯅ ꯊꯥ ꯃꯨꯛꯀꯤ ꯀꯩꯅꯣꯗꯣ ꯀꯣꯔꯁꯇꯣ ꯑꯗꯨ ꯌꯥꯎꯊꯪ ꯃꯤ ꯀꯦꯕꯒꯤꯗꯤ ꯑꯩ ꯁꯨꯡꯂꯩ ꯍꯩꯔꯣꯏꯕꯁꯦ ꯌꯥꯝ ꯁꯦꯡꯅ ꯑꯗꯣ ꯏꯁꯥꯗꯪ ꯑꯣꯏꯔꯁꯨ ꯍꯥꯏꯗꯤ ꯑꯩ ꯑꯩꯒꯤ ꯃꯥꯏꯁꯤꯗꯪ ꯀꯦꯕ ꯍꯩꯖꯔꯗꯤ ꯑꯗꯨ ꯈꯟꯕ ꯎꯝ
ꯪ ꯃꯤ ꯌꯥꯝꯅ ꯑꯩꯒꯤ ꯑꯩꯒꯤ ꯏꯃꯨꯡꯁꯦ
ꯎꯝ ꯆꯦ ꯑꯗꯨ ꯀꯩꯅꯣ ꯑꯃꯨꯛ ꯊꯝꯒꯦ ꯍꯣꯔꯦꯟ ꯉꯥꯛꯇꯪ ꯂꯩꯔꯒ ꯑꯃꯨꯛ
ꯍꯣ ꯍꯣꯏ ꯍꯣꯏ ꯂꯣꯏꯁꯤꯜꯂꯣ ꯂꯣꯏꯁꯜꯂꯣ ꯅꯪꯒꯤꯗꯣ ꯎꯝ ꯎꯝ ꯎꯝ ꯎꯝ ꯎꯝ ꯎꯝ ꯎꯝ ꯎꯝ